ꯔ
ꯎꯝ
ꯌꯥꯝ ꯇꯟꯅ ꯎꯝ ꯐꯝꯃꯑꯦ ꯑꯗꯨꯒ ꯑꯩꯒꯤ
ꯃꯀꯣꯟꯖ ꯃꯀꯥ ꯇꯥꯔꯦ ꯑꯗꯨꯗꯤ ꯉꯥꯏꯌꯨꯀꯣ ꯂꯌꯥꯝꯕ ꯐꯣꯟꯗꯨꯣ ꯂꯪꯈꯥꯏꯒꯦꯀꯣ
ꯑ
ꯇꯔꯕ
ꯔꯣ
ꯇꯥꯔꯔꯕꯣ ꯇꯧꯣꯔꯔꯕꯣ
ꯇꯖꯗꯦ ꯀꯗꯧꯔꯤꯒ
ꯀꯩꯗꯧꯅꯦ ꯊꯕꯛ ꯂꯩꯇꯦꯅ ꯐꯝꯂ ꯂꯩ ꯍꯥꯏꯦ
ꯪꯉ ꯌꯥꯗ꯭ꯔꯣ
ꯍꯥ
ꯇꯨꯡꯃ ꯌꯥꯗ꯭ꯔꯣ
ꯇꯨꯝꯃꯨ ꯌꯥꯗꯦ ꯇꯨꯝꯃꯨ ꯌꯥꯗꯦ ꯇꯨꯝꯕ ꯌꯥꯗꯦ ꯅꯨꯡꯊꯤꯟꯗ ꯅꯨꯄꯥꯗꯤ ꯅꯨꯡꯊꯤꯟꯗ ꯇꯨꯝꯗꯦ
ꯇꯨꯝꯃꯅꯤ ꯍꯦ
ꯅꯨꯄꯤ ꯉꯥꯛꯛꯇꯅꯦ ꯑꯗꯨꯗꯤ ꯅꯨꯄꯤ ꯑꯣꯏꯔꯝꯅꯦ ꯅꯨꯄꯤ ꯈꯔ ꯃꯥꯟꯕ
ꯅꯇꯦ ꯅꯪ ꯃꯤꯅ ꯇꯕꯔꯝꯅꯤ ꯔꯥꯎ
ꯎꯝ ꯅꯨꯄꯤ ꯅꯨꯄꯤ ꯑꯣꯏꯔꯝꯅꯦꯕ ꯑꯗꯨꯗꯤ
ꯅꯨꯄꯥꯅꯤ ꯅꯪ ꯅꯪ ꯇꯨꯝꯗꯕ ꯀꯩꯅꯣ ꯅꯪꯅ ꯇꯣꯉꯥꯟꯕ
ꯅꯨꯄꯥ ꯑꯣꯏꯔꯁꯨ ꯗꯤꯖꯥꯏꯅꯤꯡꯒꯨꯝꯕ ꯄꯥꯝꯕ ꯂꯤꯞ ꯏꯁꯇꯤꯛꯀꯨꯝꯕ ꯇꯩꯕ ꯄꯥꯝꯕ
ꯑꯗꯨꯅꯗꯤ ꯑꯄꯥꯝꯗꯦ ꯑꯄꯥꯝꯗ꯭ꯔꯁꯨ ꯇꯨꯝ ꯃꯤ ꯃꯤ
ꯑꯗꯨꯒꯨꯝꯕ ꯑꯣꯏꯔꯝꯅꯦ ꯅꯪ ꯍꯥꯏꯕꯗꯨꯗꯤ
ꯍꯥꯝ ꯇꯕ ꯅꯨꯡꯊꯤꯟꯗ ꯇꯨꯝꯕꯁꯤꯡꯗꯨ ꯅꯨꯄꯥ ꯊꯣꯛꯑꯦ ꯍꯥꯏꯕꯅꯤ
ꯑ
ꯎ ꯃꯥꯅꯦ
ꯎꯝ ꯎꯝ ꯑꯩ ꯅꯣꯛꯅꯤꯡꯉꯦꯀꯣ
ꯅꯣꯡꯅ
ꯇꯣꯅꯤꯡꯉ ꯀꯣ
ꯅꯣꯛꯎꯅꯤꯡꯗ꯭ꯔꯤꯕꯔꯤꯕꯣ ꯅꯣꯛꯇ꯭ꯔꯤꯕꯔꯤꯕꯣ
ꯀꯔꯝ ꯀꯔꯝ ꯀꯔꯝ ꯇꯧꯔꯤꯒꯦ ꯅꯨꯡꯉꯥꯏꯔꯤꯕꯣ
ꯇꯨꯃꯅꯤꯡꯉꯦ
ꯎꯝ ꯇꯨꯝꯕ ꯆꯥꯕ ꯈꯪꯗꯅ ꯏꯁꯩꯗꯣ ꯈꯪꯉꯦꯀꯣ
ꯈꯪꯉꯦ ꯍꯧꯖꯤꯛ ꯇꯨꯝꯃꯗꯤ ꯐꯔꯛ ꯇꯥꯔꯅꯦꯕ ꯍꯧꯒꯠꯄ ꯆꯥꯛ ꯌꯦꯟꯖꯥꯡ ꯊꯣꯡꯕ ꯑꯃꯨꯛꯇꯣꯡꯃꯗꯤ ꯍꯧꯒꯠꯄ ꯋꯥꯔꯅꯦꯕ
ꯋꯥꯔꯤꯗꯤ ꯆꯥꯛ ꯏꯁꯥꯡ ꯊꯣꯡꯒꯦꯗꯧꯕ ꯇꯥꯏꯞꯇ ꯎꯝ
ꯑꯩ ꯉꯁꯤꯗꯤ ꯑꯩ ꯊꯣꯡꯒꯅꯤ ꯀꯩꯅꯣ
ꯉ ꯀꯧꯇꯥ
ꯎꯝ
ꯑꯦ ꯉꯍꯥꯛ ꯀꯧꯇꯥ ꯑꯗꯨ ꯀꯔꯝꯗꯨꯅꯣ ꯍꯧꯖꯤꯛꯀꯤ ꯗꯥꯏꯔꯦꯛ ꯍꯥꯡꯅꯤꯉꯥꯏꯗꯨꯔꯣ ꯅꯠꯇ꯭ꯔꯒ ꯊꯥꯡꯅ ꯌꯨꯒꯒ ꯍꯥꯡꯅꯤꯉꯥꯏꯗꯨꯔꯣ
ꯀꯩꯅꯣ ꯀꯩ ꯇꯥꯗꯦ
ꯃꯥꯒꯤ ꯃꯈꯨꯝꯗꯨꯣ ꯑꯃ ꯂꯩꯅ ꯀꯩꯅꯣ ꯇꯧꯔꯒ ꯍꯥꯡꯕ ꯌꯥꯕ ꯗꯥꯏꯔꯦꯛ
ꯑꯗꯨꯅꯤ ꯑꯗꯨꯅꯤ
ꯑ ꯑꯗꯨ ꯑꯣꯏꯔꯗꯤ ꯐꯩ ꯅꯠꯇ꯭ꯔꯗꯤ ꯑꯃꯗ ꯑꯣꯏꯔꯗꯤ ꯈꯨꯠꯁꯨꯣꯛꯅꯤ ꯍꯥꯏꯅꯤꯗ
ꯏ ꯅꯣꯛꯅꯤꯡꯉꯦ꯫
ꯃꯤꯅ ꯑꯁꯦꯡꯕ ꯍꯥꯏꯔꯒ꯫
ꯑꯗꯨꯝꯕꯁꯨ ꯂꯩꯕ꯭ꯔꯣ ꯈꯪꯗꯦꯌꯦ ꯑꯩꯗꯤ꯫
ꯎꯪ
ꯑꯗꯨꯒꯨꯝꯕꯁꯨ ꯂꯩꯕ꯭ꯔꯥ ꯈꯪꯗꯦ ꯑꯩꯗꯤ ꯍꯥꯏꯕ꯫
ꯑꯁ ꯑꯃꯗꯤ ꯆꯤꯡꯊꯣꯛꯄ ꯌꯥꯏꯅ ꯑꯃꯗꯤ ꯂꯩꯇꯕꯅꯦ꯫
ꯑꯗꯣ ꯑꯩꯗꯤ ꯈꯪꯗꯦꯕ꯫ ꯊꯦꯡꯅꯗ꯭ꯔꯤ ꯍꯥꯏꯕ꯫
ꯁ ꯑꯩꯈꯣꯏꯗꯤ ꯑꯣꯟꯂꯥꯏꯟꯗ ꯑꯣꯗꯔ ꯇꯧꯕꯅꯤꯅ ꯌꯥꯝ ꯊꯦꯡꯅꯔꯦ꯫
ꯑꯣ ꯃꯆꯥꯇꯅ ꯍꯦꯟꯅ ꯍꯥꯎꯋꯦ ꯆꯥꯎꯕꯁꯤꯡꯗꯣ ꯍꯥꯎꯇꯦꯗ꯫
ꯃꯆꯥꯗꯨ ꯇꯣꯃꯩꯇꯣ ꯌꯥꯎ ꯃꯥꯜꯂꯦꯀꯣ꯫
ꯌꯥꯎꯋꯦ ꯍꯣꯏ꯫
ꯑꯆꯧꯕꯗꯨ ꯍꯥꯎꯅꯦꯗ꯫
ꯅꯍꯥꯟ ꯑꯆꯧꯕ ꯂꯩꯕꯗꯣ ꯍꯥꯎꯇꯦꯕ ꯑꯩꯈꯣꯏꯕꯥꯅ ꯑꯅꯤ ꯑꯆꯧꯕ ꯂꯩꯔꯛꯑꯦꯕ ꯍꯥꯎ
ꯀꯅꯥꯅ ꯊꯣꯡꯒꯦ ꯅꯪꯅ?
ꯑꯩꯈꯣꯏ ꯑ ꯑꯝ ꯈꯣꯏ ꯕꯥꯅ꯫
ꯎꯝ ꯍꯥꯎꯔꯝꯅꯦ ꯑꯗꯨꯗꯤ
ꯍꯥꯎꯇꯦꯕ ꯑꯗꯨꯗꯣ ꯌꯥꯎꯗꯕꯩ ꯇꯥꯏꯞꯇ ꯂꯣꯏꯅ ꯎꯝ ꯀꯔꯤ ꯀꯔꯤ ꯍꯥꯏꯅꯤ ꯉꯥꯗꯨ ꯌꯥꯎꯗ꯭ꯔꯦꯕ ꯂꯣꯏꯅ ꯎꯝ ꯍꯥꯏꯕ ꯍꯩꯇ꯭ꯔꯦ ꯇꯣꯉꯥꯟ ꯇꯣꯉꯥꯟꯅ ꯂꯣꯏꯊꯣꯛꯈ꯭ꯔꯦ꯫
ꯎꯝꯍꯝ ꯕꯣꯜ ꯌꯦꯡꯒꯗ꯭ꯔꯣ ꯉꯁꯤꯗꯤ?
ꯌꯦꯉꯣꯏ
ꯇ꯭ꯔꯥ ꯃꯈꯥꯏ ꯇ꯭ꯔꯥ ꯃꯥꯏ ꯁ꯭ꯋꯥꯏꯗꯅꯤ
ꯕꯣꯜ ꯌꯦꯡꯗꯣꯏ ꯁꯔꯨꯛ ꯒꯦꯝ ꯁꯟꯅꯕꯅ ꯐꯩ ꯄ꯭ꯔꯣꯃꯣꯒꯤꯗꯣ ꯂꯥꯛꯑꯕ
ꯕꯣꯜ ꯌꯦꯡꯕ ꯒꯦꯝ ꯁ꯭ꯅꯥꯕ ꯇꯣꯛꯊꯣꯛꯑꯣ ꯉꯁꯤꯗꯤ ꯏꯕꯥꯅꯤ ꯀꯣꯜ ꯂꯩꯌꯦ ꯐꯖꯅ
ꯆꯤꯁ ꯅꯪꯕꯨ ꯅꯪ ꯅꯪ ꯕꯣꯜ ꯌꯦꯡꯒꯅꯤ ꯍꯥꯏꯗꯥꯏ?
ꯇꯔꯥꯃꯈꯥꯏꯗꯅꯤꯅꯦ ꯑꯗꯨꯗꯤ꯫
ꯎꯝ ꯇꯨꯠ ꯒꯦꯝ ꯁꯥꯟꯅꯒꯅꯤ ꯄ꯭ꯔꯣꯃꯣꯒꯤ ꯂꯥꯛꯑꯦ꯫ ꯑꯦ ꯅꯠꯇꯦ ꯉꯁꯤ ꯅꯠꯇꯦ ꯗꯦꯠ ꯗꯦꯠ ꯁꯚꯦꯟꯗ꯫ ꯗꯥꯏꯃꯟ ꯑꯃꯒꯤ ꯁꯀꯤꯟ ꯑꯃ ꯂꯧꯍꯧꯗ꯭ꯔꯗꯤ ꯌꯥꯗꯦꯅꯦ꯫
ꯌꯥꯔꯣꯏ ꯁ꯭ꯅꯕ ꯌꯥꯔꯣꯏ꯫
ꯅꯍꯥꯟꯗꯣ ꯑꯩ ꯎꯝ ꯀꯩꯅꯣꯒꯤ ꯁ꯭ꯀꯤꯟ ꯑꯃ ꯂꯩꯔꯦ꯫ ꯍꯟꯗꯛꯁꯤꯅ ꯀꯩ ꯁ꯭ꯀꯤꯜ ꯂꯧꯁꯤꯒꯦ ꯈꯜꯂꯤ꯫ ꯅꯠꯇ꯭ꯔꯒꯅ ꯋꯤꯛꯂꯤ ꯄꯥꯁ ꯇꯧꯅꯕ ꯄꯩꯁꯥꯗꯣ ꯐꯔꯛ ꯇꯥꯕ꯫ ꯁ꯭ꯄꯤꯟ ꯇꯧꯅꯤꯡꯉꯥꯏ
ꯁ꯭ꯇꯥꯔ ꯂꯥꯏꯠ ꯄꯥꯁ ꯇꯧꯅꯕ
ꯒꯦꯝ ꯁ꯭ꯅꯥꯕ ꯌꯥꯔꯣꯏꯀꯣ꯫
ꯁꯥꯟꯅꯒꯅꯤꯀꯣ ꯑꯩꯗꯤ ꯑꯩꯗꯤ ꯅꯪ ꯍꯥꯏꯕ ꯋꯥ ꯑꯃꯠꯇ ꯐꯥꯎ ꯏꯟꯕꯤꯔꯣꯏꯀꯣ ꯏꯜꯂꯣꯏꯀꯣ꯫
ꯑꯗꯨꯗꯅꯦ ꯆꯩ ꯂꯥꯛꯀꯗꯧꯕꯗꯨ
ꯅꯪꯒꯤ ꯆꯩꯩꯗꯣ ꯌꯥꯝ ꯂꯥꯞꯄꯦ ꯀꯤꯕꯤꯗꯦ꯫
ꯍꯝ ꯀꯩ ꯆꯩ ꯑꯁꯥꯡꯕꯃ ꯁꯦꯝꯒꯦ꯫
ꯌꯥꯝ ꯂꯥꯞꯄꯦꯕ ꯑꯗꯨꯅ
ꯑꯗꯨꯅ ꯆꯩ ꯑꯗꯨꯃꯨꯛ ꯌꯧꯕ ꯑꯁ ꯁꯦꯝꯅꯤꯅ
ꯑ ꯑ ꯑꯣ ꯑ ꯌꯧ ꯌꯧꯍꯜꯂꯣꯅꯦ ꯑꯝꯇꯗꯗꯤ ꯌꯦꯡꯒꯦꯅꯦ ꯌꯧꯍꯟꯕ ꯉꯝꯕ꯭ꯔꯥ ꯉꯝꯗꯕ꯭ꯔꯥ ꯌꯦꯡꯒꯦ ꯍꯥꯟꯅ
ꯐꯔꯦ ꯅꯨꯡꯗꯥꯡ ꯁꯦꯝꯦꯝꯒꯦ
ꯍꯧꯖꯤꯛ ꯁꯦꯝꯕ ꯍꯧꯔꯣ ꯅꯨꯡꯗꯥꯡꯗꯤ ꯕꯣꯜ ꯌꯦꯡꯗꯣꯏꯅꯤ
ꯇꯂꯦ
ꯅꯨꯡꯊꯤꯟꯜꯗ ꯇꯨꯝꯕꯁꯤꯕꯨ ꯅꯨꯄꯥꯁꯦ ꯅꯨꯄꯥꯅꯠꯇꯦ ꯁꯤꯕꯨ ꯀꯅꯥꯅꯣ ꯍꯥꯏꯕ ꯁꯤ ꯋꯥꯍꯩꯁꯦ ꯀꯅꯥ ꯍꯥꯏꯅꯒꯦ ꯍꯥꯏꯕ
ꯑꯩꯅ ꯑꯩꯅ
ꯅꯪꯗꯤ ꯍꯃꯣꯗ ꯍꯕꯅꯦꯦꯅ
ꯎꯝ
ꯍꯣꯃꯣꯅꯤꯅ ꯍꯣꯃꯣ
ꯍꯥꯏꯅꯨꯗ ꯃꯨꯃꯛꯇꯤ ꯍꯥꯏꯥꯏꯅꯨꯗ
ꯃꯥꯅꯦ
ꯍꯃ
ꯄꯨꯡ ꯀꯌꯥ ꯇꯥꯔꯒꯦ ꯄꯨꯡ ꯃꯔꯤ ꯃꯩꯁꯨ ꯂꯥꯛꯇ꯭ꯦ ꯄꯨꯡ ꯃꯉꯥ ꯇꯥꯔꯗꯤ ꯃꯩ ꯂꯥꯛ ꯆꯄ ꯌꯥꯔꯦ ꯆꯥꯛ ꯊꯣꯡꯅꯕ ꯆꯥꯛ ꯊꯣꯡꯕ ꯂꯣꯏꯔꯒ ꯗꯨꯀꯥꯟ ꯆꯠꯅꯕ
ꯗꯨꯀꯅ ꯂꯥꯛꯕꯅꯤ
ꯀꯔꯤ ꯀꯔꯤ ꯂꯩꯅꯕ
ꯉ ꯀ ꯇꯥ ꯂꯩꯅꯦ
ꯑꯩꯗꯤ ꯂꯧꯨꯔꯕꯅꯅꯦ ꯂꯧꯔꯤꯕꯣ
ꯂꯧꯗ꯭ꯔꯤꯦ ꯗꯨꯀꯥꯟ ꯂꯥꯞꯄꯦ ꯅꯨꯡꯁꯥ ꯁꯥꯔꯗꯤ ꯆꯠꯊꯣꯛꯄ ꯉꯝꯗꯦ ꯋꯥꯏꯑꯦ
ꯌꯥꯔꯦ ꯊꯣꯛꯄ ꯌꯥꯔꯦ
ꯃꯤꯅ ꯎꯈꯤꯅꯤ ꯐꯖꯕ ꯃꯥꯏꯊꯣꯡꯁꯦ
ꯊꯣꯛꯄ ꯌꯥꯔꯦꯀꯣ ꯊꯣꯛꯄ ꯌꯥꯔꯦ
ꯑꯣꯔꯦꯟ ꯇ ꯍꯣ ꯀꯅꯤꯦ
ꯅꯨꯡꯁꯥ ꯊꯣꯛꯇ꯭ꯔꯦ ꯍꯧꯖꯤꯛꯇꯤꯅ ꯈꯪꯉꯦ
ꯊꯣꯛꯑꯦ ꯅꯪ ꯈꯪꯗꯦ ꯅꯪ ꯀꯩꯁꯨ ꯈꯪꯗꯦ
ꯑꯩ ꯄꯨꯡ ꯀꯌꯥ ꯇꯥꯔꯦ ꯊꯣꯛꯇ꯭ꯔꯦ ꯊꯣꯛꯇ꯭ꯔꯦ ꯑꯩ ꯈꯪꯉꯦꯀꯣ ꯐꯖꯅ ꯈꯪꯉꯦ ꯂꯣꯏꯅ
ꯊꯔꯛꯔ
ꯍꯣꯏ ꯊꯔꯣ
ꯍꯧꯖꯤꯛ ꯄꯨꯡ ꯃꯉꯥꯅꯦ ꯍꯧꯖꯤꯛꯁꯦ ꯁꯝꯃꯔꯅꯦ ꯑꯗꯨꯅ ꯅꯨꯡꯁꯥꯁꯦ ꯌꯥꯝ ꯁꯥꯡꯕꯅꯦ ꯅꯨꯃꯤꯠꯁꯦ ꯌꯥꯝ ꯁꯥꯡꯕꯅꯦ
ꯁꯥꯥꯡꯉꯁꯨ ꯆꯪ ꯍꯧꯖꯤꯛꯇꯤ ꯆꯪꯕ ꯍꯧꯕ ꯌꯥꯕ ꯃꯇꯝ ꯌꯧꯔꯕꯝꯃꯦ ꯅꯨꯡꯁꯥ ꯁꯥꯕ ꯃꯇꯝꯗ
ꯁꯔ ꯈ
ꯑꯦ ꯍꯣꯏ ꯍꯥꯏꯔꯗꯤ ꯍꯣꯏ ꯍꯥꯏꯌ‌ꯦ
ꯍꯥꯏꯔꯣꯏ ꯅꯊꯧꯔꫭ
ꯑꯦ ꯆꯥꯒꯠ ꯆꯥꯒꯠ ꯆꯥꯒꯠ ꯆꯥꯒꯠ ꯆꯥꯒꯠ ꯉꯥꯡꯉꯥ ꯂꯩꯗꫭ ꯀꯩꯅꫭ
ꯑꯦ ꯀꯥꯏꯅ ꯑꯩꯉꫭꯟꯗ ꯅꯪꯅ ꯉꯝꯗꯧ ꯇꯥꯏꯞꯇ ꯇꯠ
ꯑꯦ ꯑꯦ ꯆꯄꯠ ꯆꯄꯗ ꯉ ꯌꯥꯝ ꯉꯥꯡꯒꯅꯨꯀꯣ
ꯍꯣꯏ ꯉꯥꯡꯉꯔꯣꯏ ꯑꯗꯨꯗꯤ ꯉꯥꯡꯅꯤꯡꯗꯦ ꯑꯩꯁꯨ ꯉꯥꯡꯅꯤꯡ ꯑꯗꯨꯅ ꯉꯥꯡꯉꯤꯅꯦ ꯑꯧ ꯋꯥ ꯉꯥꯡꯉꯤꯁꯦ ꯌꯥꯝ ꯂꯥꯏꯕ ꯑꯥ ꯊꯕꯛ ꯇ ꯀꯥꯏꯇꯥ ꯃꯥꯟꯕ꯭ꯔꯣ ꯌꯥꯝ ꯋꯥꯔꯤꯅꯤ
ꯎꯝ ꯍꯩꯍꯥ ꯂꯧꯔꯨꯔꯣ ꯂꯧꯔꯨꯔꯣ ꯂꯧꯕ ꯌꯥꯔꯦ ꯑꯩ ꯈꯪꯉꯦ ꯍꯧꯖꯤꯛꯇꯤ ꯅꯨꯡꯁꯥꯁꯨ ꯊꯣꯛꯇ꯭ꯔꯦ ꯅꯨꯡꯁꯥ ꯊꯣꯛꯂꯝꯕ ꯌꯥꯏ ꯑꯗꯨꯕꯨ ꯁꯥꯗ꯭ꯔꯦꯕ
ꯍꯧꯖꯤꯛ ꯎꯝ ꯃꯤ ꯌꯥꯝꯃꯦ ꯃꯤ ꯃꯃꯥꯡꯗ ꯆꯠꯅꯤꯡꯗꯦ
ꯑꯣ
ꯃꯤꯅ ꯃꯤꯅ ꯎꯔꯒ ꯃꯤꯅ ꯎꯔꯒ ꯃꯤꯅ ꯎꯕꯤꯔꯗꯤ ꯑꯃꯨꯛ ꯁꯛ ꯈꯔ ꯐꯖꯕꯁꯦ ꯑꯃꯨꯛ ꯊꯤꯈ꯭ꯔꯅꯤ
ꯑꯗꯨꯗꯤ ꯃꯤꯕꯨ ꯎꯍꯟꯗꯧꯅꯤꯅꯦ
ꯅꯠꯇ‌ꯦ ꯃꯧ ꯑꫭꯏꯔꯥ ꯀꯥꯟꯗ ꯎꯍꯟꯗꫭꯏꯅꯤ
ꯃꯧ ꯑꫭꯏꯔꯥ ꯀꯥꯟꯗ ꯎꯍꯟꯕꯩꯗꯤ ꯀꯥꯟꯅꯥꯕ ꯂꯩꯕꯔꫭ ꯂꯩꫪꯁꯥꯔꯤ ꯀꯥꯟꯗ
ꯀꯥꯟꯅꯗ꯭ꯔꯁꯨ ꯃꯤꯅ ꯐꯖꯩ ꯍꯥꯏ ꯍꯥꯏꯅꯤꯡꯉꯥꯏ
ꯑꯗꯨꯗꯤ ꯑꯗꯨꯗꯤ ꯌꯥꯏ ꯑꯩꯒ ꯂꯩꯔꯗꯤ ꯑꯗꯨꯝ ꯃꯤꯅ ꯐꯖꯩ ꯍꯥꯏꯈ꯭ꯔꯅꯤ
ꯑꯍꯨꯝ ꯑꯇꯣꯞꯄꯗ ꯂꯩꯔꯁꯨ ꯐꯖꯩ ꯍꯥꯏꯔꯛꯀꯅꯤ ꯑꯗꯨꯗꯤ
ꯑꯁ ꯅꯪ ꯅꯨꯄꯤ ꯅꯪ ꯑꯩꯅ ꯂꯧꯈ꯭ꯔꯗꯤ ꯅꯪꯕꯨ ꯌꯦꯡꯕꯗꯤ ꯃꯤ ꯌꯥꯝ ꯂꯥꯛꯀꯅꯤꯍꯦ ꯂꯥꯛꯄꯗꯤ
ꯀꯥꯏꯒꯤꯅꯣ
ꯑꯗꯨ ꯑꯩꯗꯤ ꯏꯊꯟꯗꯅ ꯑꯣꯏꯕꯅꯤꯅ ꯑꯃꯨꯛꯀ
ꯏꯤꯁ ꯉꯝꯃꯔꫭꯏ
ꯃꯤꯌꯥꯝꯅꯄꯟꯅ ꯑꯁ ꯑꯩꯒꯤ ꯈꯨꯟꯗꯗꯤ ꯑꯃꯨꯛꯀ ꯍꯔꯔꫭꯒ‌ꯦ ꯌꯥꯔꯦ ꯊꯝꯃꫭ
ꯍꯣꯏ ꯇꯣ ꯇꫭꯛ ꯑꯁꯦ
ꯑꯗꯨꯕꯨ ꯌꯦꯡꯗꯤ ꯌꯥꯝ ꯂꯛꯀꯅꯤ ꯑꯗꯨ ꯍꯐꯥꯎꯗꯤ ꯍꯥꯏꯔꯝꯃꯒꯦ
ꯍꯣꯏ
ꯎꯝ
ꯍꯌꯦꯡꯡ ꯋꯥꯏ ꯅꯪꯒꯤ ꯑꯣꯏꯒꯗꯕꯗꯣ ꯃꯤ ꯌꯥꯝ ꯌꯦꯡꯕ ꯂꯥꯛꯇꯣꯔꯤ ꯑꯩꯁꯨ ꯌꯦꯡꯕ ꯂꯥꯛꯆꯒꯦ ꯑꯗꯨꯗꯤ
ꯎꯝ ꯌꯦꯡꯕ ꯂꯥꯛꯄ꯭ꯔꯥ ꯅꯪ ꯂꯥꯛꯄ꯭ꯔꯥ ꯌꯦꯡꯕ ꯇꯥꯔꯦ ꯅꯪ ꯑꯗꯨꯗ
ꯌ‌ꯦꯡꯕ ꯂꯛꯄꯥ ꯈꯛꯇꯅꯤꯍ‌ꯦ
ꯑꯗꯨꯅ ꯌꯦꯡꯕ ꯂꯥꯛꯄ꯭ꯔꯥ ꯅꯪ ꯅꯪ ꯑꯣꯏꯅ ꯂꯥꯛꯄ꯭ꯔꯥ ꯌꯦꯡꯕ ꯇꯥꯔꯦ ꯑꯗꯨꯗꯤ ꯌꯦꯅꯔꯁꯦ ꯀꯣ
ꯅꯣ ꯌꯥꯗ ꯁꯨꯡꯌꯥ ꯌꯥꯗ ꯇꯨ ꯅꯨꯡꯁꯥ ꯀꯟꯅ ꯊꯣꯛꯂꯛꯑ‌ꯦ ꯁꯤꯗꯕꯨ ꯅꯨꯡꯁꯥ ꯊꯣꯛꯇꯦ ꯀꯥꯏꯅ ꯌꯥꯝ ꯄꯈꯪ ꯁꯔꯤ
ꯑꯩꯁꯤꯕꯨ ꯌꯥꯝ ꯆꯤꯟ ꯆꯤꯟꯊꯤꯕꯝꯃꯤ ꯃꯤꯒꯤ ꯇꯥꯏꯞꯇ ꯅꯃꯥꯗ ꯊꯖꯜꯂꯨꯔꯥ
ꯅ ꯑꯁꯨꯝ ꯃꯥꯔꯛꯇ ꯊꯝꯅꯤꯗꯨ
ꯏꯁ ꯀꯔꯥꯏ ꯆꯠꯂꯒ ꯉꯥꯡꯉꯤꯔꯣ ꯁꯥꯎꯔꯛꯎꯔꯥ
ꯍꯥꯏ ꯆꯠꯇ ꯍ
ꯆꯠ ꯆꯠꯂꯦ ꯂꯥꯞꯅ ꯐꯣꯟꯗ ꯊꯝꯃꯦ ꯈꯪꯉꯦ ꯑꯩ
ꯑꯩ ꯑꯣꯟꯕꯩꯅꯦ ꯑꯩꯒꯤ ꯈ꯭ꯋꯥꯡꯗꯣ
ꯑꯣꯂꯔꯁꯣ ꯑꯗ
ꯑꯩ ꯈꯪꯉꯤꯀꯣ ꯂꯣꯏꯅ ꯈꯪꯕꯖꯥꯅꯤꯀꯣ ꯑꯩ ꯁꯤꯒꯨꯝꯕ ꯃꯇꯝꯗ ꯌꯨꯝ ꯂꯩꯔꯤꯉꯩꯗ
ꯑ ꯑꯥ ꯑꯥ ꯑꯥ ꯐ ꯀꯥꯄ ꯊꯥꯔꯛꯀꯦ ꯌꯦꯡꯉꯣ ꯅꯪ ꯍꯦꯛ ꯅꯨꯡꯁꯥ ꯅꯨꯡꯁꯥꯒꯤ ꯄꯣꯇꯣ ꯊꯥꯔꯛꯑꯕ ꯅꯪ ꯈꯪꯒꯅꯤ
ꯁꯥꯗꯦꯕꯗꯨ ꯁꯥꯗꯦꯕ
ꯁꯥꯏꯌꯦꯕ ꯁꯤ ꯅꯨꯡꯁꯥꯗꯨꯁꯨꯕꯨ ꯁꯥꯗꯦ ꯉꯥꯎꯕ꯭ꯔꯣ ꯅꯪ ꯅꯪ ꯄꯨꯖꯣ ꯅꯨꯡꯁꯥꯃꯔꯔꯕꯗ
ꯅꯨꯡꯁꯥ ꯃꯔꯛꯇ ꯂꯦꯞꯄꯔꯨꯁꯨꯨ ꯀ꯭ꯔꯤ ꯇꯧꯅꯤ
ꯑꯩꯈꯣꯏꯗꯤ ꯀꯝꯄꯤꯇꯦꯛꯁꯟ ꯃꯥꯡꯒꯅꯤꯌꯦ
ꯍꯣꯏ ꯆꯨꯝꯃꯦ ꯆꯨꯝꯃꯦ ꯑꯗꯨꯗꯤ
ꯁꯦ ꯑꯃꯨꯛ ꯅꯨꯡꯁꯥꯗ ꯊꯣꯛꯄꯤꯔꯗꯤ ꯀꯩꯗꯧꯅꯤ ꯃꯨꯜꯂꯅꯤ
ꯍꯟꯗꯀꯤ ꯁꯟꯗꯦꯗꯨꯀꯣ
ꯎꯝ
ꯖꯔꯁ ꯆꯠꯄꯗ ꯐꯣꯇꯣ ꯀꯥꯞꯂ ꯊꯥꯔꯛꯣꯑꯣꯀꯣ ꯐꯖꯅ
ꯑꯦ ꯀꯊꯕꯔ ꯀꯞꯇ ꯑꯣꯏ ꯄꯏꯗꯤ
ꯆꯔꯆ ꯆꯠꯄꯗ ꯅꯣꯏꯒꯤ ꯇ꯭ꯔꯦꯗꯤꯁꯅꯦꯜꯒꯤ ꯗ꯭ꯔꯦꯁ ꯑꯗꯨꯝ ꯂꯤꯂ ꯆꯠꯂꯣꯀꯣ
ꯀꯩꯗꯧꯗꯣꯏꯕ ꯀꯅꯥꯗ ꯌꯦꯡꯍꯟꯒꯦ ꯍꯥꯏ